ꯇꯥꯕ꯭ꯔꯣ
ꯑ ꯕꯨꯙꯥ ꯅꯨꯡꯉꯥꯏꯕꯤꯔꯤꯕꯣ ꯆꯥꯛ ꯏꯁꯤꯡ ꯆꯥꯔꯕꯣ ꯉꯁꯤꯗꯤ ꯀꯃꯥꯏꯟ ꯇꯧꯒꯦ ꯀꯩ ꯃꯊꯦꯜ ꯃꯊꯦꯜ ꯆꯥꯔꯒꯦ
ꯑꯧ ꯅꯨꯡꯉꯥꯏꯔꯤꯌꯦ ꯆꯥꯛ ꯆꯥꯇꯣꯛꯇ ꯉꯥꯏꯔꯤ ꯆꯥꯛꯁꯤ ꯉꯁꯤꯗꯤ ꯌꯨꯝꯗ ꯆꯥꯗ꯭ꯔꯦꯕꯀꯣ ꯑꯩꯈꯣꯏ ꯏꯃꯥꯟꯅꯕꯤ ꯑꯃ ꯅꯍꯥꯟ ꯂꯨꯍꯣꯡꯒꯤꯕ ꯍꯥꯏꯇꯥꯔꯦ ꯃꯥꯗꯨ ꯌꯨꯝꯗ ꯁꯨꯝ ꯀꯣꯏꯔꯛꯄ ꯑꯗꯨꯗ ꯆꯥꯛ ꯆꯥꯁꯤ ꯂꯥꯛꯑꯣꯅ ꯀꯧꯔꯛꯄꯒꯤꯀꯣ ꯃꯣꯏꯗ ꯆꯥꯔꯨꯔꯦ ꯉꯁꯥꯏ ꯄꯨꯡ ꯑꯍꯨꯝ ꯃꯈꯥꯏ ꯁ꯭ꯋꯥꯏꯗ ꯆꯠ ꯆꯠꯄꯅꯦ ꯏꯃꯥꯟꯕꯑꯃ ꯂꯧꯕ ꯂꯥꯛꯑꯦ ꯑꯗꯨꯗꯣ ꯃꯣꯏꯅ ꯆꯠꯂꯨꯔꯦ ꯑꯗꯨꯒ ꯍꯜꯂꯛꯄꯒ ꯆꯛ ꯆꯥꯔ ꯇꯣ ꯍꯜꯂꯛꯄꯗ ꯉꯥꯏꯔꯤ ꯍꯧꯖꯤꯛꯇ ꯌꯨꯝ ꯌꯧꯗ ꯉꯥꯏꯔꯤ ꯅꯪꯗꯤ ꯆꯥꯔꯕꯣ ꯀꯃꯥꯏꯅ ꯇꯧꯔꯒꯦ
ꯑꯩꯕꯨꯗꯤ ꯆꯥꯗ꯭ꯔꯤ ꯑꯈꯣꯏꯗꯣ ꯀꯣꯜ ꯀꯣꯐꯤ ꯁꯦꯝꯃꯒ ꯊꯛꯈ꯭ꯔꯕ ꯑꯗꯨ ꯕ꯭ꯔꯦꯗ ꯑꯃꯅꯤ ꯇꯧꯔꯒ ꯆꯥꯒꯤꯕ ꯑꯗꯨꯒꯤ ꯄꯨꯛꯇꯣ ꯈꯤꯇꯪ ꯊꯜꯂꯞ ꯂꯩꯔꯤꯑꯦꯅ ꯉꯍꯥꯛꯇꯪ ꯂꯩꯔꯕꯨꯗꯤ ꯆꯥꯔꯅꯤ ꯍꯥꯏꯕꯗꯤ ꯌꯥꯝ ꯀꯟ ꯊꯦꯡꯅꯗꯤ ꯂꯩꯔꯔꯣꯏꯕꯀꯣ ꯑꯗꯨꯗꯤ ꯅꯣꯏ ꯀꯩꯀꯩ ꯃꯊꯦꯜ ꯆꯥꯔꯛꯏꯅꯣ ꯉꯁꯤ ꯑꯗꯨꯒ ꯍꯜꯂꯛꯄ ꯍꯥꯏꯖꯤ ꯅꯃꯥꯟꯅꯕꯗꯨꯅ ꯊꯤꯜꯂꯛꯑꯝꯃꯤꯕ꯭ꯔꯣ ꯅꯠꯇ꯭ꯔꯒ ꯑꯗꯨꯝ ꯀꯃꯥꯏꯟ ꯇꯧꯏꯅꯣ ꯀꯩꯀꯩ ꯃꯊꯦꯜ ꯆꯥꯔꯛꯀꯦ
ꯑꯣ ꯉꯁꯤꯁꯦꯀꯣ ꯉꯁꯥꯏ ꯆꯥꯕꯗꯣ ꯑꯈꯣꯏ ꯌꯦꯟ ꯑꯃ ꯊꯣꯡꯉꯦꯕꯀꯣ ꯌꯦꯟ ꯌꯨꯝꯗ ꯂꯣꯛꯄ ꯃꯣꯏꯒꯤ ꯌꯣꯛꯄ ꯂꯩꯔꯝꯃꯦ ꯑꯗꯨꯗꯣ ꯁꯦꯝꯍꯜꯂꯒ ꯑꯗꯨꯃꯥꯏꯟ ꯊꯣꯡꯉꯝꯃꯦꯕꯀꯣ ꯑꯗꯒꯤ ꯀꯩꯁꯨ ꯌꯥꯎꯗꯦꯗ ꯑꯗꯒꯤ ꯃꯣꯢꯒꯤ ꯀꯩꯅꯣ ꯀꯩꯀꯩ ꯃꯦꯠꯄ ꯑꯃꯒ ꯑꯗꯨꯗꯨꯒ ꯑꯇꯣꯞꯄꯗꯤ ꯌꯥꯎ ꯗꯦꯗ
ꯑꯣ ꯍꯣꯏ ꯑꯗꯨꯕꯨꯗꯤ ꯍꯥꯏꯕꯗꯤ ꯀꯩꯅꯣ ꯇꯧꯗꯦꯗ ꯌꯥꯝ ꯃꯊꯦꯜ ꯇꯧꯔꯨꯗꯔꯒꯁꯨ ꯇꯁꯦꯡꯅ ꯑꯩꯒꯤ ꯑꯣꯏꯅ ꯍꯥꯏꯔꯗꯤꯅꯦ ꯑꯗꯨꯃꯥꯏꯅ ꯆꯥꯛ ꯆꯥꯅꯕꯖꯦ ꯃꯊꯦꯟ ꯌꯥꯝꯕꯖꯦ ꯑꯩ ꯀꯩꯁꯨ ꯆꯥꯅꯤꯡꯗꯦꯕꯀꯣ ꯍꯥꯏꯕꯗꯤ ꯁꯥ ꯊꯣꯡꯉꯒ ꯆꯥꯅꯕ ꯃꯇꯝꯗ ꯀꯩꯁꯨ ꯏꯔꯣꯝꯕ ꯑꯗꯨ ꯑꯗꯥ ꯇꯧꯕꯖꯦ ꯑꯩ ꯀꯩꯁꯨ ꯄꯥꯝꯗꯦꯕꯀꯣ ꯆꯥꯖꯨ ꯆꯥꯅꯤꯡꯗꯦꯕꯀꯣ ꯅꯪꯕꯨꯗꯤ ꯏꯔꯣꯝꯕꯕꯨꯗꯤ ꯄꯥꯝꯖꯕꯅꯦ ꯑꯗꯨꯅ ꯑꯗꯨꯝ ꯌꯥꯝ ꯀꯟꯅ ꯆꯥꯎꯊꯣꯛꯎꯗꯧ ꯁꯔꯨꯛꯇꯤ ꯑꯩꯅꯦ ꯄꯥꯝꯖꯕꯗꯤ ꯍꯧꯖꯤꯛꯀꯤ ꯑꯗꯨꯃꯥꯏꯅꯀꯣ ꯍꯥꯏꯕꯗꯤ ꯁꯥ ꯊꯣꯡꯕꯗꯨꯃ ꯐꯖꯅ ꯊꯣꯡꯕꯤꯔꯅꯤ ꯑꯗꯨꯒ ꯑꯃꯦꯠꯄ ꯑꯃ ꯌꯥꯎꯒꯦ ꯍꯥꯏꯕ ꯑꯃ ꯌꯥꯔꯦ ꯅꯠꯇ꯭ꯔꯒ ꯁꯂꯥꯠ ꯇꯧꯒꯦ ꯍꯥꯏꯔꯒꯖꯨꯀꯣ ꯍꯥꯏꯗꯤ ꯃꯊꯦꯟ ꯑꯣꯏꯅ ꯏꯔꯣꯝꯕꯒꯨꯝꯕꯅꯤ ꯈꯪꯗꯦ ꯑꯗꯨꯝꯕꯗꯨꯗꯤ ꯃꯊꯦꯜ ꯑꯃ ꯑꯣꯏꯅ ꯄꯨꯔꯥ ꯆꯠꯈꯤꯗꯅꯀꯣ ꯑꯗꯨꯒꯤ ꯀꯩꯁꯨ ꯌꯥꯝ ꯄꯥꯝꯗꯦ ꯑꯗꯨꯒ ꯁꯂꯥꯠ ꯍꯥꯏꯔꯁꯨ ꯉꯁꯥꯏꯒꯤ ꯑꯗꯨꯝ ꯌꯥꯝ ꯀꯟꯅ ꯁꯥꯎꯅ ꯍꯦꯛꯇ ꯇꯧꯔꯒ ꯊꯣꯡꯗ꯭ꯔꯒꯁꯨ ꯑꯗꯨꯝ ꯌꯥꯝ ꯆꯝꯅ ꯁꯦꯝꯕ ꯁꯂꯥꯠꯀꯨꯝꯕꯗꯣ ꯑꯗꯨꯒꯨꯝꯕꯗꯨꯒ ꯌꯥꯔꯦꯕꯀꯣ ꯑꯗꯨ ꯅꯠꯇꯕꯗꯤ ꯃꯊꯦꯟ ꯑꯅꯤ ꯊꯣꯛꯑꯒ ꯆꯥꯕ ꯈꯣꯠꯄꯗꯨꯗꯤ ꯀꯩꯁꯨ ꯄꯥꯝꯗꯦꯕ ꯑꯩꯒꯤ ꯑꯣꯏꯅꯗꯤ ꯀꯣ ꯅꯪꯕꯨꯗꯤ ꯏꯔꯣꯝꯕ ꯄꯥꯝꯖꯕꯅꯤꯅ ꯑ ꯈꯔꯕꯨꯗꯤ ꯄꯥꯝꯃꯤ ꯄꯥꯝꯕꯅꯤꯅ ꯈꯪꯗꯦ ꯀꯃꯥꯏꯟ ꯈꯜꯂꯝꯒꯅꯣ ꯑꯗꯨꯗꯤ ꯑꯗꯣ ꯑꯩꯒꯤ ꯑꯣꯏꯅ ꯆꯥꯛ ꯆꯥꯅꯕꯗꯗꯤ ꯃꯦꯟ ꯑꯣꯏꯅ ꯍꯧꯖꯤꯛꯀꯤ ꯆꯥꯛ ꯑꯈꯣꯏꯅ ꯆꯥꯗꯣꯔꯤꯕ ꯁꯥꯗꯨꯃꯒ ꯑꯃꯦꯠꯄ ꯁꯥꯏꯠꯇ ꯑꯃ ꯑꯗꯨꯃ ꯂꯩꯔꯗꯤ ꯌꯥꯔꯦ ꯑꯗꯨ ꯇꯧꯕꯇꯕꯨ ꯗ꯭ꯔꯤꯡꯁ ꯑꯃꯗꯤ ꯌꯥꯎꯗꯕ ꯌꯥꯗꯦ ꯊꯛꯅꯕ ꯍꯥꯏꯇꯥꯥꯔꯦꯀꯣ ꯑꯗꯨꯒꯨꯝꯕꯗꯨꯗꯤ ꯌꯥꯝ ꯄꯥꯝꯖꯩꯌꯦꯕꯀꯣ ꯑꯗꯨꯅ ꯑꯗꯨꯒꯨꯃꯥꯏꯅ ꯆꯥ ꯄꯥꯝꯃꯦ ꯑꯩꯒꯤ ꯑꯣꯏꯅꯗꯤ
ꯅꯪꯅ ꯄꯥꯝꯕꯗꯨꯃꯛꯅꯦ ꯉꯁꯤ ꯇꯧꯔꯤꯁꯤꯀꯣ ꯌꯦꯟ ꯑꯃ ꯐꯖꯅ ꯊꯣꯡꯉꯦꯕꯀꯣ ꯑꯃꯦꯠꯄꯗꯨ ꯑꯃ ꯌꯥꯎꯔꯦ ꯈꯔ ꯃꯣꯔꯣꯛ ꯁꯥꯇꯛ ꯇꯧꯔꯒꯀꯣ ꯑꯗꯒꯤ ꯑꯈꯣꯏꯒꯤ ꯃꯥꯖꯤꯡ ꯂꯥꯎꯕꯗꯨꯃ ꯌꯥꯎꯔꯦ ꯑꯗꯒꯤ ꯀꯩꯅꯣ ꯇꯧꯕ ꯊꯕꯤ ꯈꯤꯇꯪ ꯍꯥꯞꯁꯤꯅꯀꯣ ꯊꯕꯤꯗꯣ ꯑ ꯀꯇꯪ ꯍꯥꯟꯅ ꯁꯣꯏꯗꯣꯛꯑꯒ ꯀꯣ ꯀꯩꯅꯣ ꯊꯝꯒ꯭ꯔꯦꯕꯀꯣ ꯐ꯭ꯔꯤꯖꯇꯒꯨꯝꯕ ꯏꯪꯍꯜꯂ ꯊꯝꯒ꯭ꯔꯦꯕꯀꯣ ꯑꯗꯨꯗꯨꯒ ꯑ ꯈꯤꯇꯪ ꯏꯪꯍꯜꯂꯒ ꯆꯥꯔꯝꯗꯥꯏ ꯂꯧꯊꯣꯛꯑꯦ ꯑꯗꯨꯃꯥꯏꯅ ꯇꯧꯔ ꯆꯥꯏ ꯑꯗꯨꯝ ꯐꯖꯅ ꯍꯥꯎꯋꯦ ꯐꯖꯅ ꯆꯥꯁꯤꯜꯂꯦ ꯅꯍ ꯀꯩ ꯆꯥꯔꯨꯗꯕꯩꯩꯀꯣ ꯑꯁꯤꯗ ꯆꯥꯔꯒ ꯄꯨꯛꯁꯤ ꯑꯗꯨꯨꯝ ꯅꯕꯨ ꯗꯕꯨꯛ ꯗꯞꯗꯞ ꯂꯥꯎꯔꯒ ꯂꯩꯕꯗꯣ ꯌꯥꯝ ꯊꯟꯈꯤꯕꯒꯤꯀꯣ ꯑꯗꯨꯃꯥꯏꯅ ꯇꯧꯔ ꯂꯩꯔꯤꯌꯦ ꯑꯗꯨ ꯅꯪ ꯉꯁꯤꯗꯤ ꯄꯨꯡ ꯀꯌꯥꯋꯥꯏꯗ ꯍꯜꯂꯛꯀꯦ ꯀꯃꯥꯏꯅ ꯇꯧꯒꯦ
ꯉꯁꯤꯁꯦ ꯑꯩ꯭ꯈꯣꯏꯁꯦ ꯂꯣꯜꯂꯒꯦꯅ ꯇꯧꯕꯅꯦ ꯃꯉꯥ ꯈꯤꯇꯪ ꯍꯦꯟꯕꯩꯗꯨꯗ ꯑꯗꯨ ꯇꯧ ꯇꯟꯖꯥꯗꯨꯗ ꯑꯉꯥꯡ ꯑꯅꯤ ꯅꯍꯥ ꯑꯅꯤ ꯂꯥꯛꯑꯦ ꯑꯗꯨꯒ ꯀꯩꯅꯣ ꯇꯧꯅꯤꯌꯦ ꯃꯣꯏꯗꯣ ꯁꯦꯡꯗꯣꯛꯅꯤꯡꯉꯦꯅ ꯑꯃꯨꯛ ꯍꯥꯏꯔꯕ ꯑꯗꯣ ꯍꯣꯞ ꯐꯔꯦ ꯑꯗꯨꯗꯤꯅ ꯃꯩ ꯃꯨ ꯃꯨꯊꯠꯂꯨꯔꯕꯗꯣ ꯑꯃꯨꯛ ꯊꯥꯜꯂꯦ ꯑꯗꯨꯒ ꯁꯦꯡꯗꯣꯛꯅꯤꯡꯉꯦꯗ ꯌꯦꯡꯉꯦ ꯑꯗꯨꯒꯗꯤ ꯁꯦꯡꯕꯗ ꯆꯪꯗꯧꯔꯤꯕꯁꯤꯅ ꯄꯨꯡ ꯑꯅꯤꯃꯨꯛ ꯂꯣꯏꯅꯃꯛ ꯆꯨꯁꯤꯜꯂꯒ ꯃꯣꯠꯄꯗ ꯖꯪ ꯀꯥꯔꯒ ꯂꯩꯕ ꯑꯉꯥꯡ ꯑꯣꯏꯔꯝꯃꯦ ꯂꯣꯏꯅꯃꯛ ꯍꯟꯊꯔꯦꯕ ꯃꯈꯥꯗ ꯂꯩꯕ ꯀꯩꯅꯣꯒ ꯑꯗꯨ ꯀꯣ ꯑꯗꯨ ꯑꯗꯨꯗꯒꯤ ꯑꯩ ꯈꯜꯂꯦ ꯑꯣ ꯉꯁꯤꯗꯤ ꯀꯩꯁꯨ ꯑꯣꯏꯔꯔꯣꯏ ꯑꯩ ꯍꯥꯏꯔꯒ ꯑꯗꯨꯝ ꯈꯪꯖꯈ꯭ꯔꯦ ꯑꯗꯨꯗꯒꯤ ꯃꯉꯥ ꯃꯤꯅꯤꯠ ꯇꯔꯥ ꯁ꯭ꯋꯥꯏꯗꯒꯤ ꯍꯧꯔꯦ ꯑꯗꯨꯒ ꯇꯔꯨꯛ ꯃꯤꯅꯠ ꯇꯔꯥꯐꯥꯎꯃꯩ ꯂꯩꯕꯤꯔꯝꯃꯦ ꯑꯩꯁꯦ ꯑꯗꯗꯒꯤꯗꯤ ꯑꯗꯨꯝ ꯌꯥꯝ ꯀꯟꯅ ꯃ ꯑꯃ ꯍꯜꯂꯛꯄꯗꯣ ꯅꯨꯡꯉꯥꯏꯇꯦꯕ ꯑꯗꯨꯅꯨꯡ ꯂꯥꯡꯗꯗꯤ ꯒꯥꯔꯤ ꯊꯧꯕꯗꯣ ꯂꯥꯏꯠꯁꯨ ꯅꯨꯡꯉꯥꯏꯇꯦ ꯑꯗꯒꯤ ꯈꯪꯗꯦ ꯑꯗꯨꯝ ꯃꯥꯏꯀꯩꯁꯦ ꯏꯌꯣꯟ ꯑꯣꯟꯅꯕꯗꯧꯅ ꯇꯧꯕꯒꯤ ꯑꯁꯣꯝ ꯁꯥꯏꯠꯇꯒꯤ ꯂꯥꯛꯄ ꯒꯥꯔꯤ ꯃꯈꯩꯁꯤꯅ ꯌꯥꯝꯕꯅ ꯍꯦꯛꯇ ꯇꯧꯋꯦꯕ ꯑꯗꯨꯅ ꯅꯨꯡꯉꯥꯏꯇꯕꯗꯣ ꯒꯥꯔꯤ ꯊꯧꯔꯛꯄꯗ ꯌꯥꯝꯅ ꯑꯗꯨꯒꯤ ꯑꯗꯨꯃꯥꯏꯅ ꯇꯧꯕꯒꯤ ꯑꯩꯗꯣ ꯑꯗꯨꯝ ꯍꯜꯂꯒꯦꯅ ꯀꯩꯅꯣ ꯇꯧꯔꯦ ꯄꯨꯡ ꯇꯔꯨꯛ ꯃꯤꯅꯤꯠ ꯇꯔꯥ ꯁ꯭ꯋꯥꯏꯗꯒꯤ ꯊꯣꯛꯂꯛꯑꯦ ꯂꯣꯏꯁꯤꯟꯕꯅꯦ ꯀꯩꯗꯧꯕꯅꯦ ꯑꯗꯨꯝ ꯇꯔꯨꯛ ꯃꯤꯅꯤꯠ ꯇꯔꯥ ꯃꯉꯥꯃꯨꯛꯇꯤ ꯇꯥꯔꯝꯕꯅꯦ ꯁꯤ ꯑꯣꯏꯔꯀꯥꯟꯗꯗꯤ ꯑꯗꯨꯝ ꯈꯔ ꯇꯔꯨꯛ ꯃꯈꯥꯏ ꯈꯤꯇꯪ ꯍꯦꯜꯂꯝꯗꯧ ꯃꯥꯜꯂꯦ ꯑꯗꯨꯝ ꯃꯝꯃꯕꯒꯨꯝꯕꯅꯦꯕꯀꯣ ꯑꯗꯣ ꯃꯣꯏꯗꯤ ꯂꯣꯏꯍꯧꯗ꯭ꯔꯤꯕꯅꯦ ꯀꯩꯅꯣꯒꯨꯝꯕ ꯀꯩꯅꯣ ꯍꯨꯝꯐꯨ ꯄꯥꯔꯁꯦꯟꯒꯨꯝꯕꯗꯤ ꯂꯣꯏꯍꯧꯔꯕꯅꯦ ꯅꯤꯐꯨꯃꯨꯛꯇꯤ ꯋꯥꯠꯍꯧꯔꯤꯕꯅꯦꯕꯀꯣ ꯑꯗꯨꯅ ꯃꯕꯥꯜꯗꯗꯤ ꯑꯩꯅ ꯈꯟꯕꯗ ꯄꯨꯡ ꯇꯔꯦꯠ ꯇꯔꯦꯠ ꯃꯈꯥꯏꯁꯦ ꯁꯣꯏꯅ ꯇꯥꯗꯧ ꯃꯥꯜꯂꯦ ꯇꯔꯦꯠ ꯃꯈꯥꯏꯃꯨꯛ ꯇꯥꯗꯧ ꯃꯥꯜꯂꯦ ꯃꯌꯨꯝ ꯌꯧꯕꯗ ꯂꯣꯏꯁꯤꯟꯕꯗ ꯇꯔꯦꯠꯃꯨꯛ ꯇꯥꯔꯒꯀꯣ ꯑꯗꯨꯃꯥꯏꯅ ꯇꯧꯔꯝꯗꯧ ꯃꯥꯜꯂꯦ ꯑꯗꯣ ꯑꯩꯕꯨꯗꯤ ꯍꯜꯂꯛꯑꯦ ꯑꯗꯨꯃꯥꯏꯅ ꯑꯗꯨꯝ ꯑ ꯑꯗꯨꯅꯤꯗ ꯑꯗꯨꯒ ꯍꯣꯏ ꯄꯨꯛꯇꯨ ꯌꯥꯝ ꯊꯟꯕꯗꯣ ꯈꯤꯇꯪꯗꯤ ꯅꯨꯡꯉꯥꯏꯇꯕꯅꯦ ꯍꯥꯏꯕꯗꯤ ꯊꯟꯃꯜꯂꯒꯁꯨ ꯂꯩꯐꯝ ꯆꯥꯕꯐꯝ ꯑꯃ ꯈꯪꯗꯕꯗꯨꯀꯣ ꯍꯥꯎꯋꯦ ꯍꯥꯏꯈ꯭ꯔꯒꯁꯨ ꯑꯗꯨꯃꯥꯏꯅ ꯇꯧꯕꯅꯤ ꯑꯗꯨꯅ ꯉꯍꯥꯛꯇꯪ ꯉꯍꯥꯎ ꯉꯍꯥꯎ ꯆꯠ ꯌꯥꯔꯒꯗꯤ ꯆꯠꯀꯦꯔꯥ ꯅꯠꯇ꯭ꯔꯒ ꯆꯝꯄ꯭ꯔꯥꯒꯨꯝꯕ ꯁꯨꯝꯕ ꯊꯛ ꯀꯦꯔꯥ ꯑꯗꯨꯃꯥꯏꯅ ꯇꯧꯔ ꯌꯦꯡꯉꯨ
ꯎꯝ ꯑꯗꯨ ꯅꯪꯅ ꯄꯥꯏꯗꯕ꯭ꯔꯣ ꯍꯥꯏꯁꯤꯕꯣ ꯍꯥꯏꯕꯗꯤ ꯅꯪꯅ ꯄꯨꯡ ꯇ ꯐꯥꯎ ꯂꯩꯍꯧꯔꯦ ꯑꯗꯨ ꯃꯣꯏꯅ ꯇꯧꯋꯦ ꯑꯗꯨ ꯃꯣꯏꯒꯤꯪꯅꯕ ꯃꯤꯑꯣꯏꯕꯒꯤꯔꯥ ꯅꯪꯅ ꯊꯑꯣꯏꯅ ꯄꯥꯏꯔꯨꯒꯦꯅ ꯄꯥꯏꯗꯕꯒꯤꯔ ꯀꯃꯥꯏꯅ ꯇꯧꯕꯒꯤꯅꯣ
ꯎ ꯅꯠꯇꯦꯗ ꯑꯗꯨꯕꯨꯗꯤ ꯍꯥꯏꯕꯗꯤ ꯑꯗꯨꯒꯤ ꯍꯦꯛ ꯃꯃꯥꯡꯗꯨꯅ ꯑꯩꯅ ꯄꯥꯏꯔꯝꯕ ꯑꯗꯨꯗꯒꯤ ꯍꯧꯖꯤꯛꯀꯤ ꯑꯉꯥꯡꯗꯣ ꯃꯣꯏꯒꯤ ꯃꯃꯥꯟꯅꯕ ꯑꯉꯥꯡꯗꯤ ꯅꯠꯇꯦꯀꯣ ꯏꯔꯣꯟ ꯏꯄꯥꯕꯨꯗꯤ ꯑꯣꯏꯗꯣꯏꯅꯦ ꯑꯗꯨ ꯃꯣꯏꯒꯤ ꯃꯃꯥꯟꯅꯕ ꯑꯃꯒꯤ ꯑꯣꯏꯕ ꯍꯥꯏꯇꯥꯔꯦ ꯃꯃꯥꯟꯅꯕꯗꯨꯅ ꯍꯥꯏꯔꯛꯄꯗꯒꯤ ꯂꯥꯛꯄꯅꯦꯅ ꯍꯥꯏꯕ ꯑꯗ ꯃꯥꯒꯁꯨ ꯐꯖꯅ ꯈꯪꯅꯕꯗꯤ ꯅꯠꯇꯦꯕ ꯑꯗꯨꯗꯒꯤ ꯑꯗꯨꯝ ꯑꯩꯗꯣ ꯊꯦꯡꯁꯨ ꯊꯦꯡꯉꯅꯤꯗꯅꯀꯣ ꯑꯗꯨꯒꯤ ꯄꯥꯏꯍ ꯄꯥꯏꯍꯧꯔꯕ ꯃꯥꯅꯁꯨ ꯑꯗꯨꯝ ꯑꯦ ꯅꯪꯁꯨ ꯊꯦꯡꯒꯗꯣꯏꯁꯦ ꯑꯗꯨꯝ ꯌꯦꯡꯉꯣ ꯄꯨꯡꯗꯣ ꯑꯗꯨꯒ ꯀꯩꯅꯣ ꯇꯧꯔꯅꯤ ꯍꯥꯏꯕꯗꯨꯗ ꯑꯩꯅ ꯄꯥꯏꯗ꯭ꯔꯦꯕ ꯃꯥꯅ ꯑꯗꯨꯝ ꯄꯥꯏꯔꯦꯕ ꯑꯩꯅ ꯖꯁ ꯑꯗꯨꯝ ꯀꯩꯅꯣ ꯀꯩ ꯄꯥꯏ ꯃꯇꯦꯡ ꯇꯧꯕꯤꯕꯩ ꯋꯥꯅꯦꯕ ꯀꯣ ꯑꯗꯣ ꯑꯗꯨꯃꯥꯏꯅ ꯇꯧꯔꯒ ꯇꯧꯕꯅꯤꯗ ꯑꯗꯨꯅ ꯃꯥꯅ ꯄꯥꯏꯕꯅꯤ ꯄꯥꯏꯕꯕꯨꯗꯤ ꯃꯣꯏ ꯃꯃꯥꯟꯅꯕ ꯑꯃꯒꯤ ꯃꯃꯥꯟꯅꯕꯁꯤꯡ ꯑꯃ ꯑꯣꯏꯗꯣꯏꯅꯦꯕꯀꯣ ꯃꯃꯥꯟꯅꯕ ꯃꯁꯥꯃꯛ ꯑꯗꯨꯕꯨꯗꯤ ꯌꯥꯎꯔꯛꯇꯦꯕ ꯄꯥꯎ ꯍꯣꯠꯅꯕ ꯐꯥꯎꯅꯕꯕꯨꯗꯤ
ꯑꯣ ꯑꯗꯨ ꯍꯥꯏꯔꯒꯀꯣ ꯑꯗꯨꯅ ꯑꯗꯨ ꯑꯣꯏꯈ꯭ꯔꯦ ꯍꯌꯦꯡꯁꯦ ꯑꯩ ꯅꯣꯡꯃꯥꯏꯗꯤꯡꯁꯨ ꯑꯣꯏꯕꯅꯤꯅꯀꯣ ꯑꯗꯨ ꯕꯣꯟꯁꯦ ꯑꯩꯅ ꯄꯥꯝꯕꯁꯨ ꯂꯩꯕꯀꯣ ꯄꯨꯡ ꯇꯔꯨꯛꯇꯒꯤꯗꯤ ꯍꯧꯕ ꯑꯗꯨ ꯑꯗꯨꯝ ꯋꯥꯛꯀꯤꯡꯁꯦ ꯆꯠꯂꯨꯁꯤꯔꯥ ꯀꯃꯥꯏꯅ ꯇꯧꯁꯦ ꯍꯥꯏꯕꯅꯣ ꯏꯃꯥꯟꯅꯕ ꯑꯃ ꯅꯍꯥꯟ ꯅꯍꯥꯟ ꯑꯗꯨꯝ ꯆꯠꯅꯤꯡ ꯈꯣꯠꯂꯦ ꯇꯧꯕꯗꯣ ꯑꯗꯨꯒꯤꯁꯨ ꯑꯉꯥꯡꯅ ꯃꯥꯅ ꯍꯥꯏꯔꯛꯑꯦꯕꯀꯣ ꯃꯥꯅ ꯍꯥꯏꯔꯤꯁꯦ ꯅꯍꯥꯟꯁꯨ ꯅꯣꯡꯃ ꯋꯥꯠꯂꯤꯉꯩꯗ ꯅꯪꯉꯣꯟꯗ ꯍꯌꯦꯡꯗꯣ ꯑꯗꯨꯝ ꯋꯥꯥꯛꯀꯤꯡ ꯆꯠꯁꯦꯅ ꯐꯣꯟ ꯇꯧꯒꯦꯅ ꯐꯣꯟ ꯇꯧꯕꯅꯦ ꯅꯪꯗ ꯄꯥꯏꯔꯛꯇ꯭ꯔꯦ ꯑꯗꯨꯒ ꯑꯃꯨꯛꯁꯨ ꯍꯜꯂꯒ ꯇꯧꯔꯛꯇ꯭ꯔꯦ ꯈꯣꯠꯇꯦ ꯑꯗꯨꯗꯨꯒꯤ ꯃꯥꯁꯨ ꯑꯗꯨꯏ ꯅꯨꯃꯤꯠꯇꯣ ꯁꯥꯎꯅꯤꯡꯗꯅ ꯀꯩꯅꯣ ꯆꯠꯔꯒ ꯑꯩꯈꯣꯏꯒꯤ ꯑꯩꯈꯣꯏ ꯅꯨꯡꯇꯤ ꯀꯥꯕ ꯆꯤꯡꯗꯣ ꯑꯗꯨꯗ ꯀꯥꯔꯨꯏ ꯈꯣꯠꯂꯤꯒ ꯇꯧꯔꯒ ꯑꯩꯉꯣꯟꯗ ꯍꯥꯏꯔꯛꯄ ꯍꯥꯏꯇꯥꯔꯦ ꯅꯕꯥꯅꯤꯗꯣ ꯑꯅꯤꯃꯨꯛ ꯐꯣꯟ ꯄꯥꯏꯔꯛꯇꯦ ꯈꯣꯠꯇꯦ ꯑꯗꯩ ꯆꯣꯞꯁꯨ ꯆꯣꯞꯄꯇꯦ ꯃꯣꯏꯃꯥꯗ ꯐꯣꯟ ꯇꯧꯕ ꯀꯥꯟꯗꯁꯨ ꯀꯩ ꯀꯩ ꯈꯔ ꯉꯥꯡꯉꯨꯕꯒꯤ ꯑꯗꯨꯃꯥꯏꯅꯁꯨ ꯍꯥꯏꯔꯛꯑꯦꯕꯀꯣ ꯑꯗꯨ ꯃꯥꯗꯣ ꯍꯌꯦꯡꯗꯣ ꯑꯩꯅ ꯑꯗꯨꯗꯤ ꯍꯌꯦꯡ ꯃꯥꯥꯏꯁꯤꯅ ꯍꯡ ꯀꯥꯎꯔꯁꯤꯔꯥꯅꯗꯥꯏ ꯍꯥꯏꯔꯤ ꯀꯥꯟꯗꯅ ꯑꯃꯨꯛ ꯃꯥꯏꯅ ꯍꯥꯏꯁꯤꯅ ꯑꯩꯁꯦ ꯍꯌꯦꯡ ꯉꯁꯤꯗꯤꯣ ꯁꯨꯇꯤ ꯂꯧꯊꯣꯛꯈ꯭ꯔꯦꯕꯀꯣ ꯍꯌꯦꯡꯗꯣ ꯁꯨꯇꯤꯗꯣ ꯑꯣꯏ ꯍꯌꯦꯡ ꯇꯧꯁꯤ ꯑꯗꯨꯃꯥꯏꯅ ꯍꯥꯏꯔꯝꯝꯕꯅꯤꯗꯣ ꯈꯪꯗꯦ ꯇꯂꯗꯤ ꯑꯗꯨꯝ ꯇꯣꯛꯊꯣꯛꯇꯣꯏꯅꯤꯗꯒ ꯍꯥꯏꯔꯝꯃꯦ ꯑꯗꯨꯒ ꯑꯁ ꯕꯣꯟꯁꯨ ꯂꯩꯕꯅꯦ ꯕꯣꯟꯁꯨ ꯌꯦꯡꯅꯤ ꯈꯣꯠꯂꯦ ꯍꯥꯏꯗꯤ__ ꯗꯨꯝ ꯗꯥꯏꯔꯦꯛ ꯑꯩꯅ ꯆꯠꯂꯁꯤ ꯍꯥꯏꯔ ꯀꯥꯟꯗꯅ ꯑꯃꯨꯛ ꯃꯥꯅ ꯑꯗꯨꯝ ꯃꯔꯣꯟꯜ ꯑꯃ ꯊꯣꯛꯂꯛꯄꯗꯣ__ ꯑꯗꯨꯃꯥꯏꯅ ꯇꯧꯍꯧꯕꯅꯦ ꯍꯣꯏ ꯈꯪꯗꯦ ꯑꯗꯨꯗꯤ ꯑꯩ ꯍꯌꯦꯡꯗ ꯑꯗꯨꯝ ꯄꯨꯡ ꯃꯉꯥ ꯃꯈꯥꯏ ꯁ꯭ꯋꯥꯏꯗ ꯍꯥꯏꯐꯦꯠꯇꯤ ꯐꯣꯟ ꯇꯧꯔꯒ__ ꯕꯥꯏꯅꯪꯉꯣꯟꯗ ꯍꯪꯉꯛꯑꯒꯦ ꯑꯗꯣ ꯅꯪꯅ ꯆꯠꯅꯤꯡꯉꯦ ꯑꯗꯨꯝ ꯑꯗꯨꯗ ꯂꯦꯞꯄꯣ ꯃꯥ ꯍꯧꯖꯤꯛ ꯐꯥꯎꯕ__ ꯆꯠꯅꯤ ꯆꯠꯂꯣꯏꯁꯦ ꯃꯁꯥꯅ ꯃꯁꯥꯗꯤ ꯒ꯭ꯌꯥꯟ ꯇꯥꯖꯗꯦꯕꯀꯣ꯫ ꯑꯗꯨꯗꯨꯅ ꯑꯩꯅ ꯍꯥꯏꯕ ꯑꯗꯨꯗꯤ ꯍꯌꯦꯡ ꯑꯌꯨꯛ ꯄꯨꯡ ꯃꯉꯥ ꯃꯈꯥꯏ ꯁ꯭ꯋꯥꯏꯗ ꯐꯣꯟ ꯇꯧꯔꯛꯑꯒꯦ ꯑꯗꯨꯗ ꯅꯪ ꯆꯠꯅꯤ ꯍꯥꯏ__ ꯇꯥꯥꯏꯔꯒꯁꯨ ꯑꯗꯨꯝ ꯆꯠꯅꯤ ꯍꯥꯏꯔꯛꯑꯣ ꯆꯠꯂꯣꯏ ꯍꯥꯏꯇꯥꯔꯁꯨ ꯆꯠꯂꯣꯏ ꯑꯗꯝ ꯍꯥꯏꯔꯛꯑꯣꯅ ꯑꯗꯨꯃꯥꯏꯅ ꯍꯥꯏꯈꯤꯕ꯫
ꯑꯩ ꯍꯥꯏꯒꯦ ꯑꯗꯨꯒꯤ ꯅꯃꯥꯟꯅꯕꯗꯨꯃ ꯑꯣꯏꯔꯔꯣꯏ ꯃꯥ ꯍꯌꯦꯡ ꯀꯩꯁꯨ ꯆꯠꯄ ꯌꯥꯎꯔꯔꯣꯏꯕꯀꯣ꯫ ꯑꯩ ꯑꯗꯨꯝ ꯈꯪꯉꯦ ꯍꯧꯖꯤꯛꯀꯤ ꯍꯧꯅ꯫ ꯑꯥ ꯃꯥ ꯑꯗꯨꯝ ꯇꯥꯛ ꯑꯩꯅ ꯉꯥꯡꯉꯤꯁꯦ ꯇꯥꯔꯒꯁꯨ ꯃꯥ ꯀꯩꯁꯨ ꯌꯥꯎꯗꯕ ꯂꯩꯇ꯭ꯔꯦ ꯇꯥꯗ꯭ꯔꯒꯁꯨ ꯌꯥꯎꯗꯕ ꯂꯩꯇ꯭ꯔꯦ꯫ ꯃꯥ ꯁꯨꯡ ꯌꯥꯎ ꯑꯃ ꯌꯥꯎꯔꯔꯣꯏ ꯑꯗꯨꯃ ꯑꯩ ꯍꯥꯏꯖꯔꯒꯦ ꯑꯗꯨꯒ__ ꯑꯩꯒꯤ ꯑꯣꯏꯅꯕꯨꯗꯤ ꯉꯥꯏꯍꯥꯛꯇꯪꯗ ꯑꯣꯏꯔꯁꯨ ꯆꯠꯗꯤ ꯆꯠꯅꯤꯡꯉꯦꯕꯀꯣ ꯑꯗꯣ ꯅꯪ ꯑꯗꯨꯝ__ ꯍꯥꯏꯕꯗꯤ ꯅꯪꯅ ꯍꯜꯂꯛꯄꯗ ꯀꯩꯁꯨ ꯂꯣꯏꯔꯝꯗꯧꯁꯨ ꯃꯥꯟꯗꯔꯤ ꯕꯣꯟꯗꯣ ꯑꯗꯨꯒ ꯑꯗꯨꯝ__ ꯑꯥ ꯌꯦꯡꯒꯦ ꯍꯥꯏꯔꯒꯗꯤ__ ꯍꯥ ꯅꯪꯒꯤꯅꯤ ꯍꯥꯏꯕ ꯇꯥꯔꯦꯀꯣ ꯑꯗꯨꯝ ꯂꯣꯏꯁꯤꯜꯂꯛꯄꯒꯤ ꯄꯨꯡꯈꯥꯏꯃꯨꯛꯇꯗꯤ ꯅꯪꯕꯁꯨ ꯌꯥꯏꯑꯕ꯫ ꯑꯗꯨꯅ ꯋꯥꯛꯀꯤꯡꯖꯦ ꯆꯠꯅꯤꯡꯉꯦ꯫ ꯅꯨꯡꯇꯤꯒꯤ ꯁꯨꯝ ꯆꯠꯄꯅꯤꯅꯀꯣ ꯑꯗꯨꯒ ꯅꯃꯥꯟꯅꯕꯗꯨꯃꯗꯤ ꯑꯁꯥ ꯇꯧꯔꯨꯔꯅꯨ꯫ ꯐꯅ ꯆꯠꯀꯅꯦꯅ ꯍꯥꯏꯔꯝꯕ ꯃꯐꯝꯐꯥꯎꯃꯩ ꯆꯠꯇꯕꯃꯅꯦ ꯑꯗꯨꯒ ꯉꯁꯤ__ ꯑꯩ ꯅꯤꯡꯁꯤꯡ ꯃꯥꯡꯖꯤꯡ ꯂꯩꯈꯤꯕ ꯑꯗꯨꯗꯗꯤ ꯀꯩꯁꯨ ꯁꯨꯝ ꯆꯠ ꯆꯠꯂꯛꯑꯔꯣꯏ ꯃꯥꯅꯀꯣ ꯆꯠꯀꯅꯤꯒꯩꯗ ꯍꯥꯏꯔꯛꯑꯔꯣꯏ꯫ ꯍꯌꯦꯡ ꯑꯗꯨꯝ ꯅꯪꯅ ꯐꯣꯟ ꯇꯧꯕꯗ ꯑꯗꯨꯝ ꯈꯪꯒꯅꯤ ꯃꯥ ꯇꯨꯝ ꯍꯧꯒꯠꯇꯔꯤꯕꯩ ꯈꯣꯟꯖꯦꯜ ꯑꯃ ꯑꯗꯨꯝ ꯇꯥ ꯐꯪꯒꯅꯤ ꯅꯪꯅ꯫ ꯇꯟꯗ꯭ꯔꯒꯕꯨꯗꯤ ꯑꯗꯨꯝ ꯇꯧꯋꯣ ꯑꯗꯨꯒ ꯆꯠꯄꯗꯤ ꯆꯠꯂꯔꯣꯏ ꯃꯥꯕꯨꯗꯤ ꯑꯗꯨꯒ__ ꯌꯥꯔꯒꯗꯤ ꯑꯩꯈꯣꯏꯅꯤꯗꯤ ꯉꯥꯛꯇꯪꯗ ꯑꯣꯏꯔꯁꯨ ꯆꯠꯂꯨꯁꯦ ꯑꯗꯨꯃꯥꯏꯅ ꯍꯥꯏꯅꯤꯡꯉꯦ ꯑꯩꯒꯤ ꯁꯥꯏꯠꯇꯒꯤ꯫
ꯍꯣꯏ ꯍꯣꯏ ꯍꯣꯏ ꯑꯗꯨ ꯃꯥꯗꯣ ꯀꯩ ꯍꯥꯏꯅꯤ ꯍꯧꯔꯁꯨ ꯑꯗꯨꯝ__ ꯍꯣꯏ ꯌꯥꯎꯔꯣꯏꯕꯀꯣ ꯑꯗꯒꯤ__ ꯑ ꯍꯧꯗ꯭ꯔꯦ ꯍꯥꯏꯇꯥꯔꯦꯁꯨ ꯑꯃꯁꯨꯝ ꯃꯔꯣꯏ ꯑꯃ ꯂꯣꯛꯄ ꯅꯨꯡꯉꯥꯏꯇꯦꯅ ꯑꯗꯨꯏ__ ꯑꯩꯈꯣꯏꯒꯤ ꯁꯨꯝ ꯁꯣꯏꯗꯅꯕ ꯍꯥꯏꯐꯦꯠꯇꯤ ꯍꯪꯉꯝꯃꯒꯦ ꯍꯥꯏꯕꯗꯤ ꯃꯥꯅ ꯆꯠꯅꯤ ꯆꯠꯂꯣꯏꯕ ꯃꯔꯣꯜ__ ꯍꯥꯏꯗꯣꯔꯛꯑꯗꯤ ꯐꯩꯗꯅꯀꯣ ꯑꯗꯨꯒꯤ ꯋꯥꯅꯤꯗ꯫
ꯃꯔꯣꯟꯕꯨꯗꯤ ꯍꯥꯏꯗꯣꯛꯂꯛꯑꯔꯣꯏ ꯍꯧꯖꯤꯛ ꯑꯣꯏꯅꯗꯤ ꯃꯥ ꯍꯥꯏꯗꯣꯛꯂꯛꯑꯔꯣꯏꯕꯀꯣ꯫ ꯍꯌꯦꯡ ꯅꯪꯅ ꯐꯣꯟ ꯇꯧꯕ ꯀꯥꯟꯁꯤꯗ ꯑꯗꯨꯝ ꯃꯥ__ ꯌꯥꯎꯍꯧꯗꯕꯒꯤ ꯈꯣꯟꯖꯦꯜ ꯑꯃ ꯇꯧꯔꯒ ꯑꯗꯨꯝ ꯇꯧꯔꯛꯑꯅꯦꯕ ꯑꯩ__ ꯕꯣꯅꯤꯡꯍꯧꯔꯒꯦꯅ ꯍꯥꯏꯔꯒ ꯍꯥꯏꯔꯛꯑꯅꯦꯕꯀꯣ ꯁꯤ ꯋꯥꯍꯩꯁꯦ꯫ ꯑꯗꯨꯅꯤꯗ ꯑꯩꯅ ꯍꯥꯏꯔꯤꯁꯤꯅ ꯑꯗꯣ ꯍꯣꯏ ꯑꯗꯨꯝ ꯍꯪꯉꯣ ꯀꯩꯁꯨ ꯀꯥꯏꯗꯦ ꯅꯪ__ ꯍꯪꯒꯦꯕꯨꯗꯤ ꯍꯥꯏꯕꯗꯤ ꯆꯠ__ ꯆꯠꯄ ꯆꯠꯇꯕ ꯍꯥꯏꯕꯗꯨ ꯈꯪꯉꯝꯗꯕꯅ ꯍꯪꯉꯨꯗ꯭ꯔꯒꯗꯤ ꯍꯧꯔꯛꯎꯌꯥꯗ꯭ꯔꯥ ꯑꯩ ꯀꯩꯅꯣꯐꯧ ꯆꯠꯊꯣꯛꯇ꯭ꯔꯒ ꯅꯣꯏꯅ__ ꯍꯧꯔꯛꯀꯅꯤꯑꯦꯅ ꯉꯥꯏꯔꯒ ꯍꯧꯔꯛꯛꯇꯦ ꯀꯩꯒꯤꯅꯣꯅ ꯑꯃꯨꯛ ꯇꯧꯔꯛꯀꯅꯦꯕꯀꯣ꯫ ꯁꯣꯔꯥꯠꯄꯨ ꯁꯣꯟꯕꯑꯣ ꯐꯤꯔꯣꯏꯕꯨ ꯇꯧꯕꯤꯕꯔ ꯑꯃꯨꯛ ꯇꯧꯔꯛꯀꯅꯤ ꯑꯗꯨꯅ ꯑꯥ-ꯗꯨꯃꯥꯏꯅ__ ꯍꯧꯗꯤ ꯍꯧꯔꯝꯃꯣ ꯑꯗꯨꯒ ꯑꯥ ꯆꯠꯄꯒꯤꯗꯤ ꯆꯠꯇꯤ ꯆꯠꯂꯔꯣꯏ ꯃꯥ ꯀꯩꯁꯨ ꯂꯥꯛꯑꯣꯏꯕꯀꯣ꯫ ꯑꯗꯨꯃ ꯑꯗꯨꯝ ꯑꯩꯅ ꯈꯪꯖꯕ ꯑꯃ ꯂꯩꯔꯦ ꯍꯥꯏꯕ ꯇꯥꯔꯦꯀꯣ꯫ ꯑꯗꯨꯗꯨ ꯁꯨꯝ ꯍꯥꯏꯕꯅꯤꯗꯀꯣ ꯅꯪꯉꯣꯟꯗ꯫ ꯑꯗꯨꯒ ꯌꯦꯡꯉꯣ ꯅꯪ ꯉꯁꯥꯏ ꯑꯩ ꯆꯥꯛꯇꯣ ꯊꯥꯅ ꯆꯥꯁꯤꯜꯂꯨꯔꯦ ꯍꯥꯏꯔꯗꯤ ꯍꯧꯖꯤꯛ ꯋꯥꯔꯤ ꯁꯥꯟꯅ ꯁꯥꯟꯅ__ ꯅꯪꯉꯍꯥꯛ ꯁꯨꯝ ꯑ ꯉꯥꯍꯧꯉꯥꯍꯧ ꯆꯠꯀꯦ ꯈꯣꯠꯀꯦ ꯍꯥꯏꯔꯁꯨ ꯑꯗꯨꯅꯗꯤ ꯐꯗꯧ ꯃꯥꯜꯂꯤ ꯑꯩꯒꯤ ꯋꯥꯈꯜꯗ꯫ ꯏꯊꯟ ꯊꯜꯂꯒ ꯇꯨꯝꯖꯤꯟꯕꯗꯨꯁꯨ ꯇꯨꯝꯐꯝ ꯈꯪꯗꯕꯅꯤ꯫
ꯆꯠꯊꯅꯔꯤꯅꯦ ꯍꯧꯖꯤꯛ ꯑꯗꯒꯤ ꯆꯨꯝ ꯃꯣꯏꯗꯒꯤ ꯑꯃꯨꯛ__ ꯈꯣꯡꯅ ꯀꯩꯅ ꯂꯥꯛꯑꯗꯤ ꯐꯗꯨꯕ꯫ ꯒꯥꯔꯤꯅ ꯑꯃꯨꯛ ꯊꯤꯜꯂꯛꯄꯅꯤꯅ ꯑꯃꯨꯛ ꯍꯥꯏꯗꯤ ꯒꯥꯔꯤ ꯇꯣꯡꯕ ꯀꯥꯟꯗ ꯄꯨꯛ ꯊꯝꯍꯟꯕꯒꯤ ꯑꯃ__ ꯆꯣꯡꯕ ꯀꯥꯟꯗ ꯅꯪꯅ ꯅꯥꯕꯒꯤ ꯇꯥꯏꯞꯇ ꯇꯧꯕꯗꯣ__ ꯑꯗꯨꯃꯥꯏꯅ ꯇꯧꯋꯦꯕꯀꯣ ꯌꯥꯝ ꯅꯨꯡꯉꯥꯏꯇꯕꯗꯣ ꯊꯃꯟꯈꯤꯕꯒꯤ꯫ ꯆꯥꯛ ꯁꯨꯃꯥꯏꯅ ꯊꯟꯅ ꯆꯥꯗꯕ ꯀꯨꯏꯔꯦꯕꯀꯣ ꯑꯗꯩ ꯉꯁꯤꯗꯤ ꯑꯗꯨꯝ ꯆꯥꯔꯒꯦꯅ ꯈꯜꯂ ꯆꯥꯈ꯭ꯔꯕꯀꯣ꯫ ꯑꯗꯨꯗꯨꯒꯤꯅꯤꯗ__
ꯑꯩꯁꯦ ꯅꯪꯅ ꯆꯥꯛ ꯌꯥꯝ ꯆꯥꯕꯗꯨꯗꯤ ꯎꯗꯤ ꯌꯥꯝ ꯎꯅꯤꯡꯕꯅꯤ ꯑꯗꯣ ꯑꯩꯈꯣꯏꯒ ꯆꯥꯃꯤꯟꯅꯕꯗꯤ ꯅꯣꯡꯃꯇ__ ꯊꯟꯗꯦ ꯆꯥꯗꯦ ꯑꯗꯨꯒ ꯀꯩꯅꯣ ꯇꯧꯋꯦ ꯑ ꯑꯩꯈꯣꯏ ꯌꯥꯎꯗꯕ ꯅꯨꯃꯤꯠꯇꯨꯅ ꯌꯥꯝ ꯊꯅ ꯆꯥꯏ ꯍꯥꯏ ꯅꯨꯃꯤꯠ ꯑꯩꯅꯗꯤ ꯌꯥꯝ ꯎꯅꯤꯡꯕ ꯍꯥꯏꯇꯥꯔꯦ ꯑꯗꯨꯗꯣ ꯍꯣꯏ ꯇꯧꯕꯅꯦ ꯅꯣꯏꯒꯤ ꯂꯝꯕꯤꯗꯨꯁꯨ ꯌꯥꯝ ꯐꯠꯇꯕꯅꯦ ꯂꯝꯕꯤꯁꯦ ꯍꯧꯖꯤꯛꯀꯥꯟꯗ ꯌꯥꯗ꯭ꯔꯕꯅꯤꯅ ꯑꯩꯈꯣꯏꯒꯤ ꯗꯛ ꯗꯛ ꯗꯛ ꯆꯣꯡ ꯀꯥꯟꯁꯤꯗ ꯄꯨꯔꯥꯃꯨꯛ ꯅꯤꯡꯅꯤꯈꯥꯏꯕꯗꯧꯅ ꯇꯧꯕꯗꯣ ꯑꯗꯨꯃꯥꯏꯅ ꯇꯧꯕꯅꯦ ꯑꯗꯨꯅ ꯌꯥꯝ ꯅꯨꯡꯉꯥꯏꯇꯕꯅꯦ ꯄꯨꯛꯀ ꯊꯥꯟꯖꯜꯂꯦ ꯑꯗꯒꯤ ꯂꯝꯕꯤꯅꯒ ꯐꯠꯇ꯭ꯔꯦ ꯑꯗꯨꯅ ꯆꯣꯡꯕ ꯆꯣꯡꯕꯗ ꯂꯩꯗꯅ ꯌꯥꯝ ꯊꯤ ꯅꯨꯡꯉꯥꯏ ꯍꯥꯏꯕꯅꯤ ꯑꯗꯨꯃꯗꯩ ꯑꯩꯁꯨ ꯈꯪꯉꯦꯕꯀꯣ ꯍꯥꯏꯕꯗꯤ ꯑꯩꯅ ꯑꯅꯝꯕꯅ ꯑꯩꯁꯨ ꯊꯕꯛ ꯆꯠꯊꯣꯛꯄꯁꯦ ꯆꯥꯛꯆꯥ ꯊꯣꯛꯄꯒ ꯂꯝꯖꯦꯟ ꯁꯦꯝꯕꯗꯧꯅꯛꯇ ꯇꯧꯋꯦꯕꯀꯣ ꯑꯗꯨꯒꯤ ꯂꯝꯕꯤꯗꯣ ꯌꯥꯝ ꯐꯠꯇꯕꯒꯤ ꯑꯗꯨꯝ ꯆꯣꯡꯕ ꯈꯣꯠꯄ ꯇꯧꯕꯗ ꯌꯥꯝ ꯅꯨꯡꯉꯥꯏꯇꯕꯅꯦꯕ ꯑꯗꫭ ꯅꯪꯗꯤ ꯑꯃꯨꯛꯀ ꯍꯦꯟꯅ ꯊꯜꯂꯦ ꯍꯥꯏꯔꯔꯕꯅ ꯍꯦꯟꯅ ꯑꯃꯨꯛ ꯅꯨꯡꯉꯥꯏꯔꯣꯏꯗꯣꯏꯅꯤ ꯆꯥꯡ ꯑꯃꯗ ꯆꯥꯕꯗ ꯑꯗꯨꯕꯨ ꯃꯣꯏ ꯑꯗꯨꯝ ꯅꯨꯡꯉꯥꯏꯇꯕꯅꯦꯕꯀꯣ
ꯍꯣꯏ ꯑꯗꯨꯅꯦ ꯑꯩꯅ ꯊꯜꯂꯦ ꯑꯩ ꯌꯥꯝ ꯆꯥꯏꯦ ꯍꯥꯏꯁꯤꯀꯣ ꯍꯥꯟꯅ ꯂꯣꯏꯅ ꯆꯥꯕ ꯉꯝꯕꯗꯨꯗ ꯍꯥꯏꯗꯤ ꯀꯨꯏꯅ ꯆꯥꯔꯨꯗꯕꯒꯤ ꯉꯁꯤ ꯈꯔ ꯍꯦꯟꯅ ꯆꯥꯁꯤꯟꯈꯤꯕ ꯍꯥꯏꯕꯅꯦꯕꯀꯣ ꯑꯗꯨ ꯅꯍꯥꯟꯋꯥꯏꯗꯧꯅ ꯍꯦꯛꯇ ꯃꯌꯥꯝ ꯃꯌꯥꯝ ꯆꯥꯕꯗꯣ ꯑꯗꯨꯗꯤ ꯇꯧꯕ ꯉꯝꯗ꯭ꯔꯦꯗ ꯍꯣꯏ ꯐꯔꯦ ꯑꯗꯨꯗꯤ ꯑꯩ ꯊꯝꯒꯦꯀꯣ
ꯍꯣ ꯍꯣ ꯐꯔꯦ ꯐꯔꯦ